ꯇꯥꯢ ꯇꯥꯏ
ꯍꯜꯂꯣ
ꯇꯥꯌꯦ
ꯍꯜꯂꯣ ꯇꯥꯔꯕꯣ
ꯇꯥꯔꯦ
ꯅ ꯇꯥꯔꯕꯥ
ꯎꯝ ꯇꯥꯏꯌꯦ ꯐꯖꯅ
ꯎꯝ ꯅꯦꯠ ꯌꯥꯗꯕꯩ ꯑꯣꯢꯔꯝꯒꯅꯤ ꯅꯦꯠ ꯌꯥꯝ ꯌꯥꯗꯕ ꯌꯥꯎꯕꯅꯦ ꯃꯣꯏꯁꯦ ꯆꯥꯛ ꯆꯥꯔꯕꯣ ꯍꯜꯂꯣ
ꯇꯥꯏꯌꯦ
ꯌꯥꯝ ꯄꯤꯛꯅ ꯇꯥꯏꯁꯤ ꯀꯩꯒꯤꯅꯣ ꯆꯥꯔꯦ ꯆꯥꯛ ꯅꯪ ꯆꯥꯔꯕꯣ
ꯑꯩꯁꯨ ꯆꯥꯔꯦ ꯀꯩ ꯍꯤꯟꯖꯥꯡ
ꯑꯈꯣꯏ ꯉꯁꯤ ꯍꯋꯥꯏ ꯊꯣꯡꯕ ꯄꯤ ꯀꯥꯡꯍꯧ ꯑꯃꯒ
ꯍꯥꯎꯕ꯭ꯔꯣ
ꯅꯣꯏꯗꯤ
ꯑꯩꯈꯣꯏꯒꯤ ꯉꯁꯤ ꯎꯇꯤ ꯎꯇꯤ ꯊꯣꯡꯉꯦ
ꯍꯥꯎꯅꯤꯍꯦ ꯑꯈꯣꯏ ꯍꯣꯁꯇꯦꯜꯒꯤ ꯏꯟꯖꯥꯡꯁꯤ ꯍꯥꯎꯕ꯭ꯔꯥ ꯍꯥꯎꯇꯕ꯭ꯔ ꯈꯪꯗꯦ
ꯑꯗꯨꯝ ꯆꯥꯒ꯭ꯔꯕ
ꯑꯗꯨꯝ ꯆꯥꯒ꯭ꯔꯦ ꯆꯥꯗ ꯌꯥꯗꯕꯅꯤꯅ ꯀꯩ ꯇꯧꯔꯝꯃꯤꯅꯣ
ꯅꯨꯡꯁꯥ ꯁꯥꯕꯁꯤꯗ ꯁꯨꯝ ꯐꯝꯂꯝꯃꯤꯅꯤ ꯅꯪꯗꯤ
ꯑꯩꯁꯤ ꯐꯣꯟ ꯌꯦꯡꯉꯝꯕꯅꯦ ꯗ꯭ꯔꯃꯥ ꯌꯦꯡꯉꯝꯕꯅꯦ ꯑꯩ
ꯀꯩ ꯗ꯭ꯔꯃꯥꯅꯣ ꯀꯣꯔꯤꯌꯥ
ꯃꯣꯏ ꯑ ꯀꯣꯔꯤꯌꯥꯒꯤ ꯃꯥꯏ ꯔꯣꯌꯦꯜ ꯅꯦꯃꯦ ꯅꯦꯃꯦꯁꯤꯁ ꯍꯥꯏꯕ꯭ꯔꯥ
ꯅꯨꯡꯉꯥꯏꯕ꯭ꯔꯣ
ꯈꯪꯗꯦ ꯐꯥꯔꯁ ꯑꯦꯄꯤꯁꯣꯗ ꯌꯦꯡꯕꯗ ꯉꯥꯏꯔꯤ ꯑꯃ ꯗ ꯒ꯭ꯂꯣꯔꯤ ꯗ ꯚꯤꯂꯟ ꯁꯥꯕ ꯅꯨꯄꯤꯗꯣ
ꯎꯝ
ꯈꯪꯕ꯭ꯔ
ꯀ꯭ꯌꯨꯠ ꯑꯣꯏꯕꯗꯨꯔꯣ
ꯅꯠꯇꯦꯍꯦ ꯒ꯭ꯂꯣꯔꯤ ꯌꯦꯡꯉꯕ ꯗ ꯒ꯭ꯂꯣꯔꯤꯗꯣ ꯑꯃ ꯑꯕ꯭ꯌꯨꯖꯤꯞ ꯇꯧꯕꯩ ꯗꯤꯁꯦꯅꯦꯟ ꯑꯣꯐ ꯗꯤꯁ ꯁꯟꯒꯤ ꯅꯨꯄꯤꯅ ꯀꯨꯝꯕ ꯑꯃ ꯃꯁꯝ ꯌꯥꯝ ꯇꯦꯜꯂꯒ ꯃꯉꯣꯟꯗ ꯑꯕ꯭ꯌꯨꯁ ꯇꯧꯈꯤꯕꯩ ꯋꯥꯔꯤꯗ ꯚꯤꯂꯦꯟ ꯁꯥꯕꯩ ꯅꯨꯄꯤꯗꯣ ꯐꯠꯇꯕ ꯅꯨꯄꯤꯗꯣ ꯑꯗꯨ ꯑꯗꯨ ꯑꯗꯨꯒꯤ ꯁꯤꯟꯃꯥ ꯑ ꯑꯗꯨꯅ ꯍꯟꯗꯛ ꯏꯔꯣꯏ ꯂꯣꯢꯕ
ꯑꯥ ꯑꯩ ꯌꯦꯡꯗ꯭ꯔꯤꯌꯦ
ꯑꯩꯁꯨ ꯌꯦꯡ ꯐꯥꯔꯁ ꯑꯦꯄꯤꯁꯣꯗ ꯌꯦꯡꯕꯗ ꯉꯥꯏꯔꯤ ꯈꯪꯗꯦ ꯅꯨꯡꯉꯥꯏꯗꯣꯏꯔꯥ ꯅꯨꯡꯉꯥꯏꯔꯣꯢꯗ ꯍꯟꯗꯛꯀꯤ ꯗ ꯀ꯭ꯔꯥꯎꯟ ꯄ꯭ꯔꯤꯟꯁ ꯍꯥꯏꯕ꯭ꯔꯥ
ꯎꯝ
ꯑꯗꯨꯗꯤ ꯌꯥꯝ ꯅꯨꯡꯉꯥꯏꯒꯤ ꯑꯥꯏꯌꯨꯒꯤ ꯑꯃꯨꯛ ꯌꯦꯡꯅꯤꯡꯉꯦ
ꯑꯗꯨꯝ ꯍꯟꯖꯟ ꯍꯟꯖꯟ ꯌꯦꯡꯉꯁꯨ ꯑꯗꯨꯝ ꯌꯦꯡꯅꯤꯡꯉꯦ ꯑꯗꯨꯗꯤ
ꯑꯗꯨꯅꯦ ꯅꯨꯡꯉꯥꯏ ꯑꯗꯨꯗꯤ ꯑꯣ ꯌꯦꯡꯕ ꯌꯥꯏ
ꯐꯗꯤ ꯐꯖꯩ ꯋꯥꯔꯤꯁꯨ
ꯎꯝ
ꯋꯥꯔꯤꯁꯨ ꯐꯖꯩ ꯑꯦꯕ
ꯐꯖꯩ
ꯍꯦꯔꯣꯅꯤꯗꯨꯁꯨ ꯌꯦꯡꯕ ꯅꯨꯡꯉꯥꯏ
ꯎꯝ ꯍꯦꯔꯣꯁꯨ ꯌꯥꯝ ꯐꯖꯕꯅꯤ ꯑꯝ ꯑꯗꯨꯅꯤ ꯐꯖꯕ ꯐꯖꯕꯤ ꯉꯥꯛꯇ
ꯂꯣꯏ ꯐꯖꯩ ꯑꯉꯥꯡ ꯃꯆꯥꯗꯨꯁꯨ ꯐꯖꯩ
ꯐꯖꯩ ꯐꯖꯩ ꯅꯨꯡꯁꯤꯌꯦ ꯌꯥꯝ
ꯎꯝ
ꯑꯃ ꯃꯥꯒꯤ ꯀꯩ ꯍꯥꯏꯅꯤ
ꯃꯃꯥꯗꯣ
ꯍꯣꯏ ꯍꯣꯏ ꯑꯉꯥꯡꯗꯨꯒꯤ ꯃꯃꯥꯗꯨꯁꯨ ꯃꯁꯛ ꯐꯖꯩ
ꯎꯝ ꯐꯖꯕꯅꯦ
ꯃꯤꯅ ꯌꯥꯝ ꯉꯥꯎꯅꯕꯅꯦ
ꯎꯝ ꯄ꯭ꯔꯁꯤꯗꯦꯟꯗꯨꯁꯨ ꯑꯗꯨꯗꯨꯅ ꯈꯔ ꯑꯍꯟꯗꯤ ꯃꯥꯟꯗ꯭ꯔꯥ
ꯑꯣꯏ ꯃꯁꯥꯕꯨꯗꯤ ꯁ꯭ꯃꯥꯔꯠ ꯑꯣꯏꯖꯩꯀꯣ ꯌꯦꯡꯕꯗ ꯃꯤꯅ ꯍꯧꯖꯤꯛꯀꯤ ꯃꯃꯥꯗꯨꯒ ꯄ꯭ꯔꯖꯤꯗꯦꯟꯗꯨꯒ ꯀꯥꯄꯜ ꯇꯧꯅꯕꯁꯤꯗꯤ
ꯑꯗꯨꯒꯗꯤ ꯊꯨꯡꯅꯕꯗꯤ ꯊꯨꯡꯅꯗ꯭ꯔꯦ
ꯅꯦꯡꯉꯥꯢꯇꯦ ꯑꯃꯗꯣ ꯂꯥꯁꯇ ꯕꯤꯂꯟ ꯁꯥꯒ꯭ꯔꯦ ꯄꯥꯔꯖꯤꯗꯦꯟ ꯗꯣ
ꯄꯔꯥꯁꯤꯗꯤꯟꯅ ꯂꯩ ꯁꯤꯟꯕ ꯑꯣꯏ ꯂꯩꯔꯝꯃꯦꯗꯨꯒ ꯂꯥꯁ
ꯍꯣꯏ
ꯐꯠꯇꯕꯁꯤ ꯃꯥꯅ ꯃꯀꯣꯛ ꯑꯣꯏꯔ ꯂꯩꯔꯝꯃꯦ
ꯃꯥꯅꯦ ꯍꯟꯗꯛ ꯀꯤꯁꯨ ꯑꯩꯅ ꯍꯧꯖꯤꯛꯀꯤ ꯌꯦꯡꯉꯤꯁꯤ ꯔꯣꯌꯦꯜ ꯅꯃꯍꯦ ꯅꯤ ꯅꯃꯁꯤꯁꯇꯣ ꯑꯗꯨꯁꯨ ꯑꯩꯅ ꯈꯥꯟꯕꯗ ꯊꯥꯏꯅꯉꯩ ꯍꯤꯔꯣꯏꯟꯗꯨ ꯊꯥꯏꯅꯉꯩꯗ ꯂꯩꯔꯝꯃꯒ ꯍꯥꯏꯗꯤ ꯃꯁꯥꯁꯦ ꯍꯥꯟꯅ ꯀꯣꯡꯀꯌꯨꯕꯥꯏꯟ ꯑꯣꯏꯔꯝꯕ ꯀꯩꯅꯣꯝ ꯇꯧꯋꯦ ꯑꯗꯨꯒ ꯀꯩꯅꯣꯝ ꯇꯧꯕꯗꯩ ꯃꯥꯁꯦ ꯀꯤꯡꯗꯨꯅ ꯃꯥ ꯍꯥꯠꯇꯣꯛꯑꯣꯅ ꯍꯥꯏꯕꯗꯩ ꯄꯣꯏꯖꯟ ꯄꯤꯊꯥꯛꯑꯒ ꯅꯨꯄꯤꯗꯨꯅ ꯁꯤꯗ꯭ꯔꯤ ꯃꯃꯥꯡꯗ ꯃꯣꯏꯒꯤ ꯑꯃ ꯀꯩ ꯍꯥꯏꯅꯤ ꯁ꯭ꯌꯥꯃꯦꯟ ꯍꯥꯏꯕꯗꯣ ꯈꯪꯕꯔꯥ ꯈꯔ ꯀꯨꯊꯤ ꯌꯦꯡꯕ ꯃꯤ ꯑꯣꯢꯗꯣꯏꯔꯣ ꯀꯃꯥꯏ ꯑꯣꯢꯗꯣꯏꯅꯣ ꯃꯥꯏꯕ ꯃꯥꯏꯕꯤ ꯍꯥꯏꯇꯥꯔꯦ ꯑꯗꯨꯒ ꯃꯥ ꯇꯥꯟꯅꯔꯒ ꯇꯧꯔꯒ ꯃꯣꯏ ꯇꯧꯔꯒ ꯅꯨꯄꯤꯗꯣ ꯑꯇꯣꯞꯄ ꯐ꯭ꯌꯨꯆꯔꯗ ꯑꯣꯏꯅ ꯃꯥꯒꯤ ꯃꯥ ꯕꯣꯔꯗꯤꯕꯨꯗꯤ ꯁꯤꯍꯧꯔꯒ ꯃꯥꯒꯤ ꯁꯣꯜꯗꯨꯅ ꯐ꯭ꯌꯨꯆꯔꯗ ꯆꯥꯠꯈꯤꯕꯗꯣ
ꯎꯝ
ꯐ꯭ꯌꯨꯆꯔꯗꯅ ꯃꯥꯁꯦ ꯍꯦꯔꯣꯏꯟ ꯑꯣꯏꯔꯝꯕ꯭ꯔꯥ ꯀꯩꯅꯣꯝ ꯁꯦꯠ ꯑꯃꯗ ꯍꯧꯒꯠꯂꯛꯑꯦ ꯃꯥꯁꯤ
ꯑꯣ ꯑꯗꯨꯗꯤ ꯑꯃ ꯐꯤꯂꯝ ꯄꯥꯋ꯭ꯔꯒꯨꯝꯕꯒꯤ ꯑꯣꯏꯅ ꯑꯣꯏꯅꯗꯨꯏꯅꯤꯅꯦ
ꯄꯋꯥꯔ ꯑꯣꯏꯗꯣꯢꯔꯣ ꯗꯤ ꯈꯪꯗꯦ ꯁꯨꯝ ꯔꯤꯕꯣꯟ ꯇꯥꯏꯞꯇ ꯇꯧꯔꯛꯄ ꯇꯥꯏꯞ ꯇꯧꯕꯗꯣ ꯃꯥꯏ ꯁꯣꯜ ꯍꯥꯏꯗꯣꯔꯥ ꯔꯤꯀꯥꯔꯅꯦꯁꯟ ꯍꯥꯏꯗꯣꯔꯥ ꯈꯪꯗꯦ ꯀꯃꯥꯏꯟ ꯍꯥꯏꯗꯣꯏꯅꯣ
ꯌꯦꯡꯕ ꯌꯥꯝ ꯅꯨꯡꯉꯥꯏꯀꯣ
ꯍꯣꯏ ꯆꯥꯏꯅꯤꯁꯀꯨꯝꯕ ꯌꯥꯝ ꯇꯧꯒꯜꯂꯤꯗꯅ ꯑꯗꯨꯒꯨꯝꯕ ꯔꯤꯕꯣꯟꯁꯤ
ꯑꯗꯨꯅ ꯆꯥꯏꯅꯤꯁ ꯉꯥꯛꯇ ꯌꯦꯡꯉꯤ ꯑꯌꯥꯝꯕꯅ
ꯑꯗꯨꯅꯦ ꯆꯥꯏꯅꯤ ꯆꯥꯏꯅꯤꯁ ꯌꯦꯡꯗ ꯀꯨꯏꯔꯦ ꯆꯥꯏꯅꯤꯁꯀꯤꯗꯤ ꯌꯥꯝ ꯅꯨꯡꯉꯥꯏꯕ ꯋꯥꯃ ꯑ ꯃꯃꯤꯡ ꯃꯃꯤꯡꯒ ꯀꯥꯎꯈ꯭ꯔꯦꯅꯦ ꯉꯦ ꯍꯦꯔꯣꯏꯟꯗꯨꯅ ꯃꯣꯏꯒꯤ ꯁꯣꯜꯖꯔꯒꯤ ꯀꯦꯝꯇ ꯂꯩꯔꯒ ꯅꯨꯄꯥ ꯁꯥꯕꯗꯣ ꯈꯪꯕ꯭ꯔꯥ
ꯑ ꯀꯩꯅꯣ ꯀꯥꯎꯈ꯭ꯔꯦꯅꯦ ꯑꯀꯔꯤ
ꯑꯗꯨ ꯌꯥꯝ ꯅꯨꯡꯉꯥꯏꯒꯦ ꯑꯗꯨ ꯃꯃꯤꯡꯗꯣ ꯑꯩꯟ ꯈ ꯀꯧꯒꯔꯦ ꯑꯩꯗꯣ ꯑꯗꯨ ꯌꯥꯝ ꯅꯨꯡꯉꯥꯏꯒꯤ
ꯑꯗꯨꯅ ꯍꯦꯔꯣꯏꯅꯤꯗꯣ ꯅꯨꯄꯤꯅꯦ ꯈꯪꯉꯛꯄꯗꯣ ꯏꯃꯥꯅ ꯉꯥꯎꯁꯤꯜꯂꯛꯄꯗꯣ
ꯑꯣ ꯑꯣ ꯑꯣ ꯑ ꯑꯑ ꯑꯗꯨꯗ ꯑꯗꯨꯗ ꯗꯨꯗ
ꯑꯩꯁꯨ ꯀꯥꯎꯒꯔꯦ ꯃꯃꯤꯡꯗꯣ ꯎꯝ ꯅꯨꯡꯉꯥꯏꯕꯅꯦ ꯆꯥꯏꯅꯤꯁꯀꯤꯗꯤ ꯍꯤꯁꯇꯣꯔꯤꯛ ꯀꯦꯜꯁꯨ ꯌꯥꯝꯅ ꯅꯨꯡꯉꯥꯏꯕꯅꯦ
ꯅꯨꯡꯉꯥꯏ ꯅꯤ ꯃꯣꯏꯗꯤ ꯑꯗꯨꯒꯁꯨ ꯌꯥꯝꯇ ꯂꯤꯟꯒ ꯌꯥꯝ ꯊꯣꯛꯄ ꯂꯤꯟ ꯑꯣꯏꯅ ꯎꯠꯂꯛꯄ ꯅꯠꯇ꯭ꯔꯗꯤ ꯀꯩ ꯍꯥꯏꯅꯤ ꯐꯤꯅꯤꯛꯁ ꯇꯥꯏꯞꯇ ꯄꯋꯥꯔ ꯇꯦꯠꯁꯨ ꯌꯥꯝ ꯇꯧꯋꯦ ꯃꯣꯏꯁꯦ
ꯆꯥꯎꯥꯎꯔ ꯌꯦꯡꯕꯅꯦ ꯑꯩ ꯅꯨꯡꯉꯥꯏꯗꯦ ꯃꯗꯤ ꯍꯪꯗꯣꯡ ꯑꯣꯟꯕꯁꯨ ꯂꯩꯕꯅꯤ ꯍꯦꯔꯣꯏꯟꯗꯣ ꯏꯗꯣꯡ ꯑꯣꯏꯔꯒ ꯃꯤꯗꯒꯤꯩ ꯑꯣꯜꯂꯛꯄꯗꯣ
ꯑ ꯑꯁ ꯈꯪꯗꯦꯗꯣ ꯃꯣꯏꯗꯤ ꯃꯦꯖꯤꯛ ꯄꯋꯥꯔ ꯌꯥꯝ ꯇꯧꯋꯤꯗ
ꯎꯝ ꯑꯩꯗꯤ ꯆꯥꯏꯅꯤꯁ ꯐꯤꯂꯝꯝꯒ ꯌꯦꯡꯉꯗꯤ ꯑꯁ ꯃꯥꯡꯖꯕꯗꯤ ꯑꯗꯨꯝ ꯄꯔꯒꯣ ꯌꯥꯝ ꯄꯥꯏ
ꯎꯝ ꯆꯤꯛꯇꯤ ꯌꯨ ꯀꯣꯝꯁꯨ ꯂꯣꯏꯔꯦ ꯀꯩ ꯇꯧꯗꯦꯅꯣ ꯃꯈꯥ ꯇꯥꯅ
ꯀꯩꯗꯧꯗꯣꯏꯅꯣ ꯈꯪꯗꯦ ꯅꯪꯗꯤ
ꯑꯗꯨꯅꯦ ꯈꯪꯗꯦ ꯑꯩ ꯃꯇꯝ ꯈꯔ ꯑꯩꯗꯤ ꯂꯩꯈꯤꯁꯤꯔꯥ ꯈꯜꯂꯤꯅꯤꯅꯦ ꯌꯨꯝꯍꯟꯅꯤꯡ ꯅꯤꯡꯇꯤ ꯁꯤꯗꯤꯨ ꯍꯂ ꯍꯪꯒꯤ ꯄ ꯍꯥꯏꯁꯦ ꯑꯗꯨꯝ ꯑꯗꯨꯅꯦ ꯌꯨꯝ ꯍꯟꯕꯁꯤ ꯇꯜꯂꯤꯅꯤ
ꯄꯥꯈꯣꯟ ꯃꯌꯥꯝ ꯍꯥꯏꯔꯒꯅ
ꯑꯗꯨ ꯅꯣꯏꯁꯨ ꯍꯥꯏꯗ꯭ꯔꯣ ꯌꯨꯝ ꯂꯩꯕꯁꯦ
ꯍꯥꯏ
ꯑ ꯄꯥꯀꯗ ꯊꯕꯛ ꯊꯣꯧꯅꯕꯣꯕꯗꯥꯛ ꯋꯥꯏꯅ
ꯎꯝ ꯑꯩꯁꯦ ꯍꯟꯗꯛ ꯆꯍꯤ ꯍ ꯑꯗꯨꯝ ꯄꯉꯗ
ꯊ ꯑꯦꯛꯖꯥꯝ ꯊꯥꯗꯔꯣ
ꯎ ꯅꯪ ꯊꯥꯔꯣꯏꯀꯣ
ꯊꯥꯁꯤꯔꯥ ꯈꯜꯂꯤꯅꯤꯅ ꯑꯗꯨ ꯄꯥꯗ꯭ꯔꯤꯁꯤꯒ
ꯐꯁꯜꯂ
ꯄ ꯑꯗꯨꯁꯨ ꯌꯥꯝ ꯅꯦꯠ ꯍꯥꯏꯔꯣ
ꯀ
ꯅꯦ ꯊꯥꯔꯣꯏꯗ ꯑꯩ ꯄꯤ ꯑꯩꯆ ꯁꯤꯒ ꯇꯧꯅꯤꯡꯗꯦ ꯅꯠ ꯊꯥꯔꯣ ꯑꯇꯣꯞꯄ ꯑꯦꯛꯖꯥꯝ ꯃꯌꯥꯝꯁꯦ ꯊꯥꯔꯅꯤ
ꯑꯦꯁ ꯑꯦꯁ ꯁꯤ ꯒꯨꯝꯕꯩ ꯊꯥꯗꯨꯔꯥ
ꯏꯃꯨꯡꯗ ꯑꯦꯁ ꯑꯦꯁ ꯁꯤ ꯔꯥ ꯕꯦꯡꯀꯤꯡꯔꯥ ꯅꯇ꯭ꯔꯗꯤ ꯑ ꯑꯦꯝ ꯌꯨ ꯁꯤꯗ ꯃꯇꯝ ꯈꯔ ꯂꯩꯔꯒ ꯑꯇꯣꯞꯄ ꯑꯣꯏꯅ ꯇꯧꯁꯤꯟ ꯕ꯭ꯔꯥ
ꯊꯥꯖꯤꯜꯂꯨ
ꯍꯟꯕ ꯌꯥꯝ ꯇꯠꯂ ꯀꯩꯒꯤꯒꯦ ꯅꯣꯡ ꯐꯥꯗ ꯆꯠꯂꯨꯕ ꯗ ꯀꯥꯏꯗ ꯁꯨꯝ ꯂꯩꯒꯤꯗ꯭ꯔꯕꯩ ꯁꯨꯝ ꯂꯩꯕꯗꯣ
ꯎꯝ
ꯁꯨꯝ ꯂꯩ ꯌꯨꯝ ꯂꯩꯒꯔꯕꯨꯗꯤ ꯀꯩꯝ ꯇꯧꯗꯦꯀꯣ ꯑꯗꯨꯕꯨꯗꯤ ꯑꯗꯨꯝ ꯂꯩꯅꯤꯡꯉꯤ ꯁꯤꯗꯩ ꯍꯣꯁꯇꯦꯜꯗꯩ ꯍꯜꯂꯝꯗꯥꯏꯁꯤ ꯆꯠꯅꯤꯡꯗꯦ ꯃꯌꯥꯝ ꯌꯨꯝ ꯂꯩꯒꯤ ꯂꯩꯒꯤ ꯃꯐꯝꯗꯣ ꯑꯗꯨꯝ ꯂꯩꯅꯤꯡꯕ ꯗꯨꯅꯦꯕ ꯇꯧꯔꯤꯁꯦ ꯁꯤꯗ ꯂꯩꯔꯗꯤ ꯁꯤꯗ ꯑꯗꯨꯝ ꯂꯩꯅꯤꯡꯕ ꯌꯨꯝꯗ ꯂꯩꯔ ꯌꯨꯝꯗ ꯂꯩꯅꯤꯡꯕ ꯑꯗꯨꯝ ꯇꯧꯔ
ꯑꯗꯨꯗ ꯑꯗꯨꯝ ꯈꯔ ꯂꯩꯊꯣꯛ ꯑꯣ ꯃꯇꯝ ꯈꯔ ꯑꯗꯨ ꯂꯩꯔꯒ ꯑꯃꯨꯛ ꯈꯔ ꯂꯩꯔꯒ ꯑꯃꯥꯨꯛ ꯆꯠꯂꯣ ꯌꯨꯝꯗ ꯑꯃꯨꯛ ꯂꯥꯛꯑꯣ ꯑꯗꯨꯒ
ꯑꯗꯨꯅꯦ ꯌꯨꯝ ꯆꯠꯂꯨꯒꯦ ꯇꯧꯕꯅꯦ ꯍꯌꯦꯡ ꯁꯤ ꯈꯔ ꯂꯩꯔꯒ
ꯑꯗꯨꯝ ꯇꯝꯊꯔꯁꯨ ꯌꯥꯔꯝꯅꯤꯌꯦ ꯑꯇꯣꯞꯄ ꯗꯤꯄꯥꯔꯃꯦꯟ ꯑꯝꯗ ꯑꯗꯨꯒ ꯑꯗꯨꯝ ꯂꯩꯕ
ꯌꯥꯏ ꯌꯥꯏ ꯑꯗꯣꯃꯥꯏ ꯃꯤ ꯂꯣꯏ ꯇꯧꯅꯩꯌꯦ ꯑꯇꯣꯞꯄ ꯗꯤꯄꯥꯔꯃꯦꯟꯗ ꯃꯥꯁꯇꯔ ꯇꯧꯕ꯭ꯔꯥ ꯅꯠꯇ꯭ꯔꯗꯤ ꯃꯤ ꯌꯥꯝ ꯇꯧꯅꯕ ꯀꯣꯔꯤꯌꯥ ꯗꯤꯄꯥꯔꯃꯦꯟꯒꯤ ꯃꯣꯏ ꯆꯥꯍꯤ ꯎꯝ ꯃꯉꯥꯒꯤ ꯀꯣꯔꯁ ꯅꯦꯕ ꯑꯦꯗꯃꯤꯁꯟ ꯇꯧꯔꯒ ꯑꯗꯨꯝ ꯑꯦꯗꯃꯤꯁꯟ ꯇꯧꯁꯤꯜ ꯂꯒ ꯑꯗꯨꯝ ꯂꯩꯕ
ꯃꯤꯅꯤꯠ ꯇꯔꯥ ꯗꯤ ꯐꯥꯔꯥ ꯃꯥꯂꯦ
ꯎꯝ ꯑꯗꯨ ꯇꯨꯌꯦꯜꯕ ꯃꯤꯅꯠꯁ ꯇꯧꯔꯁꯨ ꯀꯩꯁꯨ ꯀꯥꯏꯗꯕꯅꯤꯗ ꯇꯨꯋꯦꯜꯐ ꯃꯤꯅꯠꯁ ꯇꯧꯗꯤ ꯍꯥꯏꯕꯅꯦ ꯄꯩꯁꯥ ꯅꯍꯥꯟꯁꯨ ꯑꯩꯈꯣꯏ ꯃꯃꯥꯡꯗ ꯑꯗꯨꯃꯥꯏ ꯈꯔ ꯇꯦꯜꯂꯝꯗꯅ ꯅꯨꯡꯉꯥꯏ ꯇꯕꯅꯤ
ꯈꯔ ꯁꯥꯍꯜ ꯂꯁꯦ ꯑꯗꯨꯗꯤ
ꯀꯥꯡ ꯀꯣꯏꯕ ꯆꯠ ꯂꯣꯏꯗ꯭ꯔꯣ
ꯆꯠ ꯇꯣꯏꯅꯦ ꯍꯜꯂꯣ ꯍꯂꯣ ꯇꯥꯕ꯭ꯔꯣ ꯍꯂꯣ ꯍꯂꯣ ꯇꯥꯗ꯭ꯔꯣ ꯍꯂꯣ ꯍꯂꯣ ꯍꯂꯣ ꯍꯂꯣ